ꯍꯜꯂꯣ
ꯍꯜꯂꯣ ꯇꯥꯏ
ꯀꯩꯅꯣ ꯌꯥꯝ ꯇꯥꯞꯄꯦ
ꯅꯪꯒꯤꯅꯦ ꯅꯪꯒꯤ ꯇꯞꯄꯦ ꯌꯥꯝ
ꯀꯩꯒꯤꯅꯣ ꯃꯣꯏꯖꯤ ꯂꯩꯈꯠꯄꯖꯨ ꯌꯥꯗꯦ ꯇꯞꯄꯦ ꯅꯪꯕꯣꯁꯝ ꯀꯩ ꯏꯟꯖꯥꯡ ꯆꯥꯔꯕ
ꯀꯩꯏꯟꯖꯥꯡꯅꯨ ꯆꯥꯕꯗꯨꯕꯣ ꯉꯥꯅꯨ ꯊꯣꯡ ꯆꯥꯏ ꯅꯪꯅ ꯍꯦꯟ ꯇꯞꯈ꯭ꯔꯦ ꯏꯁꯥ ꯑꯩꯅ ꯉꯥꯡꯕ ꯏꯁꯥꯅ ꯇꯥꯖꯩ ꯑꯗꯨꯅꯦ ꯇꯧꯔꯤꯁꯦ ꯇꯥꯏꯌꯦ
ꯅꯪ ꯏꯁꯄꯤꯀꯔꯗꯣ ꯌꯥꯔꯝꯃꯔꯣꯏ ꯏꯕꯨꯉꯣ ꯅꯪ ꯀꯩꯖꯥꯛ ꯆꯥꯔꯦ ꯅꯪ
ꯍꯂꯣ
ꯇꯥꯏ ꯇꯥꯏ
ꯎꯝ ꯅꯪꯗꯤ ꯒꯩꯖꯥꯛ ꯆꯥꯔꯕ
ꯀ ꯏꯔꯣꯡꯕ
ꯀꯃꯥꯏ ꯀꯃꯥꯏ ꯂꯩꯕꯤꯔꯤꯒꯦ
ꯏꯔꯣꯝꯕ ꯅꯠꯇꯤꯌꯦ ꯀꯥꯡꯁꯣꯏ ꯆꯥꯏ ꯀꯇꯨꯀꯔꯟ ꯅꯪ ꯑꯩ ꯑꯗꯨꯝ ꯂꯩꯔꯤ ꯅꯨꯡꯁꯥ ꯌꯥꯝ ꯁꯥꯏ ꯅꯪ ꯆꯪꯉꯔꯣꯏꯗ꯭ꯔꯣ
ꯀꯩꯁꯨ ꯁꯥꯕ ꯀꯧꯗꯦꯗ ꯅꯨꯡꯁꯥꯖꯦ ꯃꯤ ꯈꯔ ꯀꯥꯊꯦꯛꯄ꯭ꯋꯥꯅꯤ
ꯉꯁꯤꯕꯨꯗꯤ ꯅꯣꯡ ꯈꯔ ꯅꯪꯉꯦ
ꯆꯪꯗꯤ ꯆꯪꯅꯤꯡꯕꯅꯦ ꯑꯩꯈꯣꯏ ꯃꯥ ꯌꯥꯗꯦ
ꯅꯊꯟꯗꯅꯤꯅ ꯊꯥꯗꯣꯛꯑꯔꯣꯏ ꯍꯥꯏꯔꯦ
ꯐꯦꯟꯁꯤꯌꯔꯗ ꯇꯧꯔꯁꯤꯔꯅ ꯈꯜꯂꯤꯅꯦ
ꯍꯥꯏꯗꯤ
ꯀꯔꯤ
ꯍꯥꯏꯗꯤ ꯀꯔꯤ ꯑꯣꯏꯅꯅꯣ
ꯅꯣꯏꯒꯤ ꯏꯁꯀꯣꯂꯥꯔꯁꯤꯞ ꯊꯥꯖꯤꯟꯕ ꯑꯦꯄ꯭ꯂꯤꯀꯦꯁꯟ ꯀꯔꯤ ꯀꯔꯥ ꯅꯝꯊꯣꯛ ꯅꯝꯖꯤꯟ ꯑꯉꯥꯡꯒꯩꯒꯤ ꯀꯝꯄ꯭ꯌꯨꯇꯔ ꯄꯥꯏꯔꯒ
ꯌꯥꯏ ꯀꯩꯅꯣ ꯅꯪ ꯄꯣꯁ ꯍꯥꯡꯉꯗꯤ
ꯄꯣꯁꯄꯨꯗꯤ ꯍꯥ ꯄꯣꯁ ꯍꯥꯡꯉꯤ ꯍꯧꯖꯤꯛ ꯑꯃꯥ ꯄꯣꯁ ꯄꯥꯏꯔꯝꯕ ꯅꯨꯄꯥꯗꯨꯅ ꯃꯥꯅ ꯑꯩꯉꯣꯟꯗ ꯅꯪ ꯇꯧꯍꯧꯔꯣꯅ ꯍꯥꯏꯔꯦꯕ ꯈꯣꯏ ꯏꯚꯥꯏꯖꯨ ꯂꯩꯗꯅꯥ ꯃꯥ ꯍꯧꯖꯤ ꯃꯥꯥꯅ ꯍꯥꯟꯅ ꯄꯥꯏꯔꯝꯃꯗꯣ ꯂꯣꯏ ꯂꯣꯏꯁꯟꯒꯤꯒꯦ ꯑꯗꯨꯒ ꯑꯩꯉꯣꯟꯗ ꯑꯃꯨꯛ ꯇꯥꯛꯇꯣꯏꯕ ꯃꯥꯅ ꯑꯗꯨꯒ ꯑꯗꯨꯃꯥꯏ ꯇꯧꯋꯦ
ꯑꯗꯨꯗꯣ ꯀ ꯀꯝꯄ꯭ꯌꯨꯇꯔ
ꯀꯩꯅꯣ ꯇꯧ ꯍꯥꯏꯕꯅꯦ ꯋꯥꯔꯗꯦꯟ ꯑꯣꯏꯔꯨ ꯂꯥꯎꯑꯣꯅ ꯍꯥꯏꯕꯅꯦ ꯐꯦꯟꯁꯤꯌꯔ
ꯑꯥ
ꯅꯪꯗꯤ ꯅꯌꯨꯝ ꯄꯂꯝꯅꯤꯅ ꯌꯥꯔꯔꯣꯏ
ꯌꯥꯔꯔꯣꯏ ꯀꯩꯅꯣ ꯏꯁ ꯃꯣꯏ ꯃꯣꯏꯒꯤꯗꯤ ꯀꯝꯄ꯭ꯌꯨꯇꯔ ꯄꯥꯏꯕꯩ ꯄꯩꯁꯥ ꯆꯥꯎꯔꯝꯃꯅꯤꯅꯦ
ꯍꯣꯏ ꯇꯔꯥ ꯑꯍꯥꯥꯟꯕꯩ ꯇꯔꯥꯃꯨꯛ ꯄꯤꯗꯣꯏ ꯃꯥꯜꯂꯦ
ꯍꯥꯏꯌꯔ ꯁꯦꯀꯦꯟꯗ꯭ꯔꯤ ꯌꯧꯔꯕꯅꯤꯅ ꯇꯧꯁꯤꯜꯂꯨ
ꯅꯪꯗꯤ ꯀꯌꯥ ꯐꯪꯒꯦ ꯅꯪꯒꯤ
ꯇꯔꯨꯛ ꯈꯛꯇꯅꯤꯗ ꯄꯤꯛꯏ ꯑꯗꯒꯤ ꯒꯥꯔꯤ ꯃꯆꯥꯗ
ꯊꯥꯎ ꯁꯦꯟ ꯀꯣꯟꯅꯕ꯭ꯔꯥ
ꯀꯣꯟꯅꯩ ꯅꯛꯑꯦ ꯂꯨ ꯂꯨꯄꯥ ꯌꯥꯡꯈꯩꯒꯤ ꯍꯥꯟꯕꯗꯨꯅ ꯅꯤꯅꯤꯗꯤ ꯆꯠ ꯉꯃꯕ꯭ꯔꯥ ꯆꯠꯅꯩ ꯑꯗꯕꯥꯎ ꯊꯥꯎ ꯌꯥꯝ ꯆꯥꯕꯩꯅꯤ
ꯍꯣꯏ ꯅꯣꯏ ꯕꯦꯁꯄꯥ ꯊꯥꯎ ꯆꯥꯕꯅꯦ
ꯑꯗꯨꯝ ꯆꯥꯏ ꯑꯑꯗꯤ ꯒꯥꯔꯤ ꯑꯔꯤꯕꯒ ꯑꯣꯏꯔꯦ
ꯍꯣꯏ
ꯅꯪ ꯑꯦꯛꯖꯥꯝ ꯊꯥꯗ꯭ꯔꯦ
ꯀꯔꯤ ꯑꯦꯛꯖꯥꯝ ꯅꯣ
ꯅꯪ ꯑꯦꯛꯖꯥꯝ ꯊꯥꯔ ꯀꯣꯆꯤꯡ ꯇꯧꯗꯣꯔꯤꯅ ꯇꯧꯔꯝꯗꯥꯏꯅꯦ
ꯑꯦꯁ ꯃꯔꯨ ꯑꯃ ꯊꯥꯔ ꯊꯣꯛꯂꯛꯏꯁꯦ ꯑꯦꯁ ꯑꯦꯁ ꯁꯤ ꯌꯨ ꯑꯥꯔ ꯑꯥꯔ ꯑꯥꯔ ꯒꯤꯒ ꯊꯥꯔꯝꯃꯦ ꯑꯗꯣ ꯐꯥꯎꯔꯛꯑꯣꯏꯃꯤ ꯀꯃꯥꯏ ꯐꯥꯎꯗꯣꯏꯅꯣꯃꯤ
ꯏ ꯆꯤꯡ ꯇꯧꯔ ꯊꯥꯥꯏꯆꯨꯔꯣ
ꯀꯣꯆꯤꯡ ꯆꯍꯤ ꯑꯃꯗꯪ ꯆꯠꯄ ꯀꯣꯆꯤꯡꯗꯨꯁꯨ ꯁꯤꯝꯂꯥ ꯈꯔ ꯀꯣꯏ ꯑꯃꯤꯠꯁꯔ ꯈꯔ ꯀꯣꯏ ꯒꯣꯜꯗꯟ ꯇꯦꯝꯄꯜ ꯈꯔ ꯆꯠ ꯈꯨꯖꯨ ꯃꯨꯖꯨ ꯑꯣ ꯂꯣꯏꯁꯟꯈ꯭ꯔꯦ ꯀꯣꯆꯤꯡꯗꯨꯁꯨ
ꯎꯝ
ꯆꯠꯈꯤꯗ꯭ꯔꯦ ꯐꯖꯅ ꯊꯥ ꯑꯍꯨꯝ ꯃꯔꯤ ꯐꯖ ꯆꯠꯂꯝꯃꯒ
ꯎꯝ
ꯀꯔꯤ
ꯑꯣꯏꯅꯕ ꯀꯣꯛ ꯇꯧꯒꯦ ꯍꯥꯏꯗꯦ ꯄꯥꯝꯃꯨꯗ ꯃꯥꯜꯂꯦ
ꯑꯗꯨ ꯃꯇꯨꯡꯗꯒꯤ ꯑꯃꯨꯛ ꯇꯥꯏꯀꯨꯟꯗꯣꯗ ꯅꯩꯒꯥꯏꯔꯦ ꯁꯤꯗꯩꯁꯤꯗ ꯇꯥꯏꯀꯨꯟꯗꯣ ꯏꯁꯇꯦꯛ ꯁꯦꯂꯦ ꯏꯁ ꯁꯦꯂꯦꯛꯁꯟ ꯐꯪꯉ ꯀꯥꯎꯊꯦꯛꯅꯗꯅ ꯇꯧꯊꯦꯛꯅꯗꯅ ꯇꯧꯔꯦ ꯑꯗꯨꯃꯨꯛ ꯇꯣꯛꯊꯣꯛꯑꯒ ꯇꯔꯃꯤꯅꯦꯟ ꯑ ꯇꯔꯃꯤꯅꯦꯟ ꯊ꯭ꯔꯤ ꯏꯟꯇꯔꯅꯦꯁꯅꯦꯜ ꯑꯦꯔꯥꯏꯚꯦꯜꯗ ꯑꯃꯨꯛ ꯊꯕꯛ ꯑꯃꯨꯛ ꯇꯧꯔꯦ ꯇꯔꯃꯤꯅꯦꯟ ꯊ꯭ꯔꯤꯗ ꯊꯕꯛ ꯇꯧꯕ ꯏꯟꯇꯔꯅꯦꯁꯅꯦꯜ ꯑꯦꯔꯥꯏꯕꯦꯜꯗ ꯄꯤꯔꯛꯄ
ꯎꯝ ꯑꯗꯨ ꯇꯣꯛꯊꯣꯛꯄ ꯑꯃꯨꯛ
ꯍꯣꯏ ꯑꯗꯨꯃꯨꯛ ꯑꯗꯨꯁꯨ ꯇꯣꯛꯊꯣꯑꯦ ꯇꯛꯊꯣꯛꯑꯒ ꯊꯣꯛꯂꯛꯏꯁꯤꯅꯤ
ꯅꯪ ꯍꯥꯏ ꯊꯕꯛꯇꯣ ꯑꯩꯗꯤ ꯑꯝꯇ ꯈꯪꯒꯦ ꯇꯔꯃꯤꯅꯦꯟ ꯊ꯭ꯔꯤꯒ ꯏꯟꯇꯔꯅꯦꯁꯅꯦꯜ ꯑꯦꯔꯥꯏꯚꯦꯜꯒ
ꯗꯦꯜꯂꯤ ꯏꯌꯥꯔꯄꯣꯔꯠꯇ ꯊꯕꯛ ꯃꯌꯥꯝ ꯂꯩꯌꯦꯕꯀꯣ ꯑꯦꯔꯣꯄ꯭ꯂꯦꯟꯒꯤ ꯑꯦꯔꯣꯄ꯭ꯂꯦꯟꯒꯤ ꯅꯠꯇꯦꯕ ꯀꯥꯔꯤ ꯇꯦꯜꯅꯦꯕ ꯗ꯭ꯌꯨꯇꯤ ꯐ꯭ꯔꯤꯅꯦꯕ ꯗ꯭ꯌꯨ ꯇꯤ ꯐ꯭ꯔꯤ ꯍꯥꯏꯁꯦ ꯇꯦꯛꯁ ꯐ꯭ꯔꯤ ꯍꯥꯏꯅꯦꯕ ꯑꯩꯈꯣꯏꯒꯤ ꯂꯤ ꯀꯔ ꯑꯗꯨꯗꯒꯤ ꯄꯔꯐ꯭ꯌꯨꯝ ꯆꯣꯀ꯭ꯂꯦꯠ ꯂꯦꯒꯣꯁ ꯃꯌꯥꯝ ꯌꯣꯟꯕ ꯍꯥꯏꯇꯥꯔꯦꯅꯦ
ꯎꯝ ꯎꯝ
ꯏꯟꯗꯤꯌꯥ ꯒꯤ ꯑꯣꯏꯅ ꯈ꯭ꯋꯥꯏ ꯆꯥꯎꯕ ꯍꯥꯏꯇꯥꯔꯦ ꯖꯤ ꯑꯦꯝ ꯃꯥꯔ ꯖꯤ ꯑꯦꯝ ꯑꯥꯔ ꯍꯥꯏꯁꯦ ꯀꯩꯅꯣꯅꯦꯕ ꯑ ꯗꯦꯜꯂꯤ ꯏꯌꯥꯔꯄꯣꯠ ꯄꯥꯏꯔꯤꯗꯣ
ꯎꯝ
ꯑꯗꯨꯗꯣ ꯑꯗꯨ ꯑꯗꯨ ꯑꯗꯨꯒꯤ ꯔꯤꯇꯦꯟ ꯍꯥꯏꯇꯔꯦ ꯃꯣꯏꯅ ꯃꯣꯏꯒꯤ ꯃꯈꯥ ꯂꯩꯕ ꯔꯤꯇꯦꯜ
ꯗꯨꯏꯔꯣ ꯃꯣꯏꯅ ꯇꯣꯂꯣꯞ ꯃꯣꯏꯒꯤ ꯅꯣꯏꯅ ꯌꯣꯟꯖꯔ
ꯃꯣꯏꯒꯤꯅꯦ ꯑꯩꯈꯣꯏꯅ ꯑꯩ ꯑꯩꯈꯣꯏꯅ ꯁꯦꯜ ꯑꯦꯁꯣꯁꯦꯠ ꯀꯨꯝꯕ ꯕ꯭ꯔꯥꯟ ꯑꯦꯝꯕꯦꯁꯦꯗꯔ ꯕ꯭ꯔꯥꯟ ꯄ꯭ꯔꯃꯣꯇꯔ ꯑꯗꯨꯃꯥꯏꯅ ꯂꯩꯕ
ꯎꯝ ꯊꯥꯗ ꯀꯌꯥ ꯐꯪꯕꯗꯨꯅ
ꯊꯥꯗꯅꯦ ꯁꯤ ꯇꯤ ꯁꯤꯗꯅꯦ ꯊꯥꯔꯇꯤ ꯄꯤꯌꯦꯕꯀꯣ ꯋꯤꯠ ꯏꯟꯁꯦꯟꯇꯤꯞ ꯑꯗꯣ ꯊꯏ ꯁꯤꯗꯤꯁꯤ ꯍꯥꯏꯖꯦ ꯃꯣꯏꯒꯤ ꯄꯤ ꯑꯦꯐ ꯀꯩꯀꯥ ꯀꯛꯈ꯭ꯔꯒ ꯇ꯭ꯋꯦꯟꯇꯤ ꯐꯣꯔ ꯈꯔ ꯇ꯭ꯋꯦꯟꯇꯤ ꯐꯣꯔ ꯍꯥꯃꯥꯏ ꯍꯥꯏꯇꯥꯔꯦꯅꯦ ꯈꯔ ꯍꯦꯕꯗꯤ ꯍꯥꯏꯔꯨꯅꯣ ꯇ꯭ꯋꯦꯟꯇꯤ ꯐꯣꯔ ꯃꯥꯏ ꯐꯪꯉꯦꯕ
ꯎꯝ
ꯑꯗꯨꯒ ꯏꯟꯁꯦꯟꯇꯤꯞ ꯑꯧ ꯂꯤꯁꯤꯡ ꯏꯟꯁꯦꯟꯇꯤꯞꯇꯨꯗꯤ ꯑꯩꯒꯤ ꯊꯥꯗꯒꯤ ꯇꯥꯔꯒꯦꯠꯀꯤ ꯃꯈꯥ ꯄꯣꯜꯂꯦꯗ ꯍꯣꯏ ꯍꯣꯏ ꯆꯤꯡ ꯃꯔꯤ ꯆꯪꯉꯛꯄ ꯈꯔ ꯌꯥꯎ ꯃꯉꯥꯁꯨ ꯈꯔ ꯆꯪꯉꯛ ꯑꯗꯒꯤ ꯑꯍꯨꯝ ꯈꯔ ꯆꯪꯉꯛ ꯑ ꯑꯌꯥꯝꯕꯅ ꯗꯤꯄꯥꯔꯆꯔꯒꯤꯗꯤ ꯁꯨꯡꯁꯣꯏ ꯁꯣꯏꯗꯕꯤꯗ ꯑꯍꯨꯝꯗꯩꯗꯤ ꯁꯨꯡ ꯁꯨꯡꯇꯥ ꯇꯥꯗ꯭ꯔꯦꯕꯀꯣ ꯃꯣꯏꯗꯤ ꯍꯥꯏꯗꯤ ꯄꯣꯠꯇꯣ ꯐꯖ ꯁꯤꯠꯄꯅꯤꯅ ꯗꯤꯄꯥꯥꯔꯆꯔ ꯀꯥꯡꯒꯨꯗꯤ ꯑꯦꯔꯥꯏꯕꯦꯜꯒꯤꯗꯤ ꯑꯥꯗꯒꯤ ꯂꯩꯔ ꯂꯥꯛꯑꯒ ꯁꯤꯗ ꯊꯨꯡꯉꯕꯅꯤꯅ ꯃꯤꯁꯤꯡꯗꯣ ꯃꯌꯨꯝ ꯌꯧꯅꯤꯡꯕꯅꯤꯅ ꯒ꯭ꯔꯣꯡ ꯒ꯭ꯔꯣꯡ ꯆꯦꯟꯒꯤꯗꯅ ꯈꯔ ꯈꯛꯇ ꯂꯩꯕ ꯋꯥꯅꯤ ꯑꯗꯨꯗꯨꯅ
ꯑꯗꯨ ꯑꯣꯏꯅ ꯑꯗꯨꯝ ꯇꯧ ꯌꯥꯗ꯭ꯔꯣ
ꯄꯨꯡ ꯇꯔꯥꯅꯤꯊꯣꯏ ꯂꯦꯞ ꯄꯦ ꯕ꯭ꯔꯦꯛꯁꯦ ꯊꯥꯕꯣꯏ ꯊꯥꯗꯕꯣꯏꯅꯦ ꯇꯧꯔꯤꯁꯦ ꯈꯪꯕ꯭ꯔꯥ ꯄꯨꯔꯥ ꯀꯩꯅꯣꯅꯤ ꯑꯗꯒꯤ ꯁꯣꯔꯇꯦꯖ ꯆꯠꯂꯒ ꯏꯁꯥ ꯑ ꯑꯩꯈꯣꯏ ꯇꯣꯂꯣꯞꯇꯩ ꯀꯛꯇꯣꯏꯕ
ꯎꯝ
ꯑꯗꯨꯅ ꯀꯥꯟ ꯀꯥꯅꯗꯦꯅ ꯇꯣꯛꯊꯣꯛ
ꯔꯥꯃꯦꯁꯣꯔꯍꯣꯏꯒꯤꯅ ꯑꯃꯨꯛ ꯅꯨꯡꯉꯥꯏꯅꯤ ꯑꯥ
ꯍꯣꯏ ꯔꯥꯃꯦꯁꯣꯔꯍꯣꯏꯒꯤ ꯊꯕꯛ ꯍꯩꯇ꯭ꯔꯗꯤ ꯋꯥꯏ ꯊꯕꯛ ꯍꯩꯔꯗꯤ ꯔꯥꯃꯦꯁꯣꯔꯍꯣꯏꯗꯤ ꯑꯦꯛꯁꯄꯤꯔꯦꯟꯁ ꯂꯩꯛꯑꯕꯅꯤꯅ ꯊꯕꯛ ꯍꯩꯔꯕꯅ ꯂꯩꯊꯣꯛ ꯂꯩꯊꯣꯛ ꯂꯩ ꯍꯩꯔ ꯍꯩꯔꯕ ꯍꯥꯏꯗꯤ ꯁꯦꯅꯤꯌꯔ ꯆꯤꯡꯉꯦꯗꯅ ꯑꯅꯧ ꯑꯅꯧꯕ ꯃꯌꯥꯝ ꯆꯪꯉꯛꯄꯗꯣ ꯃꯣꯏꯅ ꯊꯧꯗꯥꯕ ꯌꯥꯏꯗꯅ ꯊꯦꯡꯅꯩ ꯄꯨꯟꯕ ꯍꯥꯏꯁꯦ ꯃꯐꯝ ꯄꯨꯜꯂꯤ ꯀꯝꯄꯤ ꯄꯨꯟꯗꯦ ꯃꯣꯏꯅ ꯑꯃꯨꯛ ꯖꯤ ꯑꯦꯝ ꯑꯥꯔ ꯃ ꯃꯥꯅꯗꯦꯕ ꯃꯣꯏꯅ ꯑꯃꯨꯛ ꯇꯣꯉꯥꯟꯕ ꯍꯥꯏꯇꯥꯔꯦ ꯏꯟꯒꯥꯝ ꯍꯥꯏꯁꯦ ꯍꯣꯇꯦꯜꯒꯤꯅꯦꯕ ꯍꯣꯁꯄꯤꯇꯥꯂꯤ ꯇꯤ ꯍꯣꯇꯦꯜ ꯃꯣꯏꯒꯤꯅ ꯑꯩꯈꯣꯏꯒꯤꯅ ꯑꯃꯨꯛ ꯔꯤ ꯖꯤ ꯑꯦꯝ ꯑꯥꯔ ꯃꯈꯥ ꯂꯩꯕ ꯑꯩꯈꯣꯏꯅ ꯑꯃꯨꯛ ꯖꯤ ꯑꯦꯝ ꯑꯥꯔꯅꯦ ꯄꯥꯏꯈꯤꯕꯗꯒꯤ ꯀꯩꯅꯣꯝ ꯇꯧꯈ꯭ꯔꯦ ꯌꯥꯝ ꯁꯇ꯭ꯔꯤꯛ ꯑꯣꯏꯁꯟꯒ꯭ꯔꯦꯕ
ꯑꯩꯈꯣꯏ ꯁꯣꯝꯒꯤꯗꯤ ꯁꯨꯐꯝ ꯈꯪꯉꯛꯇꯕ ꯀꯨꯏꯔꯦ
ꯑꯗꯣ ꯑꯩꯈꯣꯏ ꯊꯕꯛ ꯊꯕꯛꯇꯣ ꯀꯩ ꯍꯥꯏꯅꯤ ꯄꯩꯁꯥꯗꯤ ꯄꯩꯁꯥꯒꯤꯗꯤ ꯐ꯭ꯔꯤꯗ ꯊꯕꯛ ꯇꯧꯕ ꯍꯥꯏꯗꯤ ꯄꯩꯁꯥꯗꯤ ꯄꯩꯁꯥ ꯃꯌꯥꯝ ꯐꯪꯉꯦꯕ ꯍꯥꯏꯗꯤ ꯑꯩꯅ ꯃꯤꯁꯤꯡꯁꯦ ꯑꯌꯥꯝꯕꯅ ꯗ꯭ꯌꯨꯇꯤ ꯐ꯭ꯔꯤꯁꯦ ꯀꯦꯁꯤꯌꯔ ꯁꯦꯜꯂꯦꯛꯁꯟ ꯁꯦꯂꯦꯛꯁꯟꯁꯦ ꯆꯪꯕꯁꯦ ꯈꯥꯡꯗꯦꯕ ꯈꯪꯕ꯭ꯔꯥ ꯇꯣꯛꯈ꯭ꯔꯒ ꯑꯗꯨꯝ ꯆꯪꯉꯛꯑꯝꯃꯒ ꯑꯗꯨꯝ ꯇꯣꯛꯈꯤꯕ ꯆꯪꯉꯛꯑꯝꯃꯒ ꯑꯗꯨꯝ ꯇꯣꯛꯈꯤꯕ ꯇꯧꯋꯦꯕ ꯑꯗꯨꯅ ꯍꯥꯏꯗꯤ ꯁꯤꯔꯦꯁꯔꯁꯦ ꯋꯥꯁꯨ ꯋꯥꯕ ꯕ꯭ꯔꯦꯛꯁꯨ ꯐꯖꯅ ꯊꯥꯕꯤꯗꯕ ꯋꯥꯁꯨ ꯋꯥꯕ ꯇꯥꯔꯒꯦꯠꯁꯨ ꯄꯤꯁꯟꯕ ꯑꯃꯨꯛꯁꯨ ꯑꯗꯨꯗꯒꯤ ꯑꯃꯨꯛ ꯃꯤ ꯆꯤꯡꯈꯠꯂꯛꯑꯒ ꯀꯣꯡꯉꯥꯎꯔꯦ ꯄꯩꯁꯥꯒꯤ ꯊꯕꯛꯅꯤꯅ ꯄꯩꯁꯥ ꯁꯣꯔꯇꯦꯖ ꯆꯠꯂꯛꯄ ꯀꯥꯟꯗ ꯑꯩꯈꯣꯏ ꯇꯣꯂꯣꯞꯇꯩ ꯀꯛꯄ ꯀꯃꯥꯏꯅ ꯇꯧꯕꯅꯤꯅ ꯃꯤꯁꯤꯡ ꯊꯥ ꯑꯅꯤ ꯑꯍꯨꯝ ꯌꯦꯡꯉꯝꯃꯅꯤ ꯇꯣꯛꯈ꯭ꯔꯅꯤ ꯃꯣꯜꯗ ꯊꯕꯛ ꯇꯧꯈ꯭ꯔꯅꯤ ꯑꯦꯛꯁꯄꯤꯔꯤꯌꯦꯟꯁ ꯁꯥꯔꯇꯤꯐꯤꯀꯦꯠ ꯄꯥꯏꯔ ꯂꯥꯛꯑꯒ ꯕ꯭ꯔꯥꯑꯦꯝꯕꯦꯁꯦꯇꯔꯒꯨꯝꯕ ꯕ꯭ꯔꯥꯟ ꯄ꯭ꯔꯃꯣꯇꯔꯒꯨꯝꯕ ꯕ꯭ꯔꯥꯟ ꯕ꯭ꯔꯥꯟꯒꯤ ꯄꯥꯏꯕꯅ ꯐꯩ ꯕ꯭ꯔꯥꯟꯗꯥ ꯄꯥꯏꯔꯗꯤ ꯊꯥ ꯑꯃꯒꯤ ꯂꯤꯁꯤꯡ ꯅꯤꯐꯨꯃꯉꯥ ꯐꯪꯉꯅꯤ ꯖꯤ ꯑꯦꯝ ꯑꯥꯔ ꯄꯤꯔꯅꯤ ꯏꯟꯁꯦꯟꯇꯤꯞꯇ ꯄꯤꯔꯛꯑꯅꯤ ꯑꯗꯨꯗꯒꯤ ꯑꯃꯨꯛꯁꯨ ꯃꯥꯅ ꯄꯥꯏꯕ ꯕ꯭ꯔꯥꯟꯗꯨ ꯕ꯭ꯔꯥꯟꯗꯨꯅ ꯑꯃꯨꯛ ꯄꯩ ꯄꯩꯁꯥ ꯄꯤꯔꯛꯇꯣꯏꯕ ꯃꯣꯏꯒꯤ ꯂꯤꯀꯔꯒꯤ ꯒ꯭ꯂꯦꯟ ꯃꯣꯔꯦꯟ ꯍꯥꯏꯕ꯭ꯔꯥ ꯑꯃ ꯑꯗꯨꯒꯤ ꯑꯃ ꯂꯩꯕꯅꯦꯕ ꯀꯣ ꯕ꯭ꯔꯥꯟ ꯑꯃ ꯑꯗꯨꯒꯤ ꯑꯥ ꯀꯝꯄꯦꯅꯤ ꯑꯗꯨꯒꯤ ꯀꯝꯄꯦꯅꯤꯗꯒꯤ ꯂꯤꯁꯤꯡ ꯐꯣꯔꯇꯤ ꯐꯥꯏꯞ ꯊꯥꯎꯖꯟ ꯑꯃ ꯐꯪꯉꯦ ꯏꯟꯁꯦꯟꯇꯤꯞꯁꯨ ꯐꯪꯉꯦ ꯑꯗꯨꯒ ꯀꯩꯅꯣꯗꯒꯤ ꯂꯥꯛ ꯑꯃꯒ ꯄꯤꯔꯛꯑꯦ ꯍꯥꯏꯕꯅꯤ ꯕ꯭ꯔꯥꯟꯗꯒꯤ ꯄꯩꯁꯥ ꯊꯤ ꯄꯥꯏꯒ꯭ꯔꯖꯥꯠꯅꯤ ꯄꯩꯁꯥꯗꯤ ꯑꯦꯌꯥꯔꯄꯣꯔꯠ ꯊꯕꯛ ꯇꯧꯔꯗꯤ ꯄꯩꯁꯥꯗꯤ ꯑꯩꯈꯣꯏ ꯑꯩꯅ ꯇꯧꯔꯤ ꯊꯕꯀꯁꯤꯅ ꯄꯩꯁꯥ ꯏꯆꯥꯎ ꯆꯥꯎꯋꯦꯕ ꯃꯌꯥꯝꯗꯒꯤ ꯔꯥꯃꯦꯁꯣꯔ ꯍꯧꯏꯗꯩꯩꯁꯨ ꯑꯩꯈꯣꯏꯅ ꯄꯩꯁꯥ ꯆꯥꯎꯕ ꯍꯦꯜꯂꯦꯕ ꯋꯥꯗꯤ ꯋꯥꯕ ꯍꯥꯏꯁꯦ ꯍꯣꯏ ꯋꯥꯗꯤ ꯋꯥꯕ ꯋꯥꯕ ꯋꯥꯕꯥ ꯍꯥꯏꯁꯦ ꯊꯕꯛ ꯍꯩꯔꯗꯤ ꯑꯗꯨꯝ ꯑꯩꯅ ꯍꯥꯏꯖꯤꯅꯦ ꯕ꯭ꯔꯥꯟ ꯄ꯭ꯔꯃꯣꯇꯔ ꯨꯝꯕꯥꯟ ꯑꯦꯝꯁꯦꯗꯔꯒꯨꯝꯕ ꯆꯪꯈ꯭ꯔꯒꯗꯤꯌꯔꯦ ꯇꯨꯏꯟꯇꯤ ꯐꯣꯔ ꯑꯋꯥꯔꯁ ꯂꯦꯞꯄꯗꯣ ꯑꯗꯨꯝ ꯂꯦꯞꯆꯔꯒꯦ ꯅꯠꯇꯕꯤꯗ ꯁꯦꯜ ꯑꯦꯁꯣꯁꯦꯠꯇ ꯂꯩꯕꯁꯤꯗꯤ ꯃꯊꯥ ꯁꯥꯏ
ꯎꯝ
ꯇꯣꯂꯣꯞ ꯆꯥꯎꯖꯔꯁꯨ ꯃꯊꯥ ꯁꯥꯏꯕ
ꯎꯝ
ꯑꯗꯨꯝ ꯊꯥ ꯑꯝꯗ ꯊꯥꯔꯇꯤ ꯃꯌꯥꯗꯤ ꯗꯨꯝ ꯐꯪꯕꯅꯤꯗ
ꯎꯝ ꯅꯪ ꯍꯧꯖꯤꯛ ꯀꯩꯝ ꯇꯧꯗ꯭ꯔꯦ
ꯑꯩ ꯍꯧꯖꯤꯛ ꯃꯤꯔꯦꯝ ꯅꯤ
ꯊꯣꯛꯂꯛꯇ ꯉꯥꯏꯔꯤꯃꯤꯅ
ꯂꯦꯝꯃꯒ ꯂꯩꯗꯖꯦ ꯑꯥ
ꯅꯪ ꯀꯤꯝꯕꯣꯜ ꯁꯥꯕ ꯆꯠꯇ꯭ꯔꯕꯣ ꯀꯤꯝꯕꯣꯜ ꯁꯥꯕ
ꯆꯠꯇ꯭ꯔꯦꯗꯥ ꯑꯩꯈꯣꯏ ꯇꯥꯃꯣꯅ ꯁꯥꯏ ꯀꯦ ꯑꯦ ꯑꯩꯕꯨ ꯑꯃꯨꯛ ꯌꯥꯎꯔꯨꯈꯤꯗ꯭ꯔꯣ
ꯑꯩꯗꯣ ꯐꯦꯟꯁꯤꯌꯥꯔꯗ ꯁꯨꯝ ꯑꯩꯈꯣꯏꯃꯥ ꯐꯦꯟꯁꯤꯌꯔꯗ ꯁꯨꯝ ꯇꯧꯁ ꯍꯜꯂꯛꯑꯖꯤꯔꯖꯨ ꯈꯜꯂꯦ ꯑꯩꯈꯣꯏ ꯃꯥꯍꯣꯏ ꯃꯣꯏ ꯇꯪ ꯂꯩꯔꯕꯅꯤꯅ ꯅꯥꯔꯛ ꯌꯦꯛꯂꯛꯄꯗ
ꯌꯦꯡꯉꯣꯗ ꯅꯊꯟꯗꯅꯤ ꯑꯗꯨ ꯅꯛꯁꯨ ꯅꯛꯑꯦ
ꯗꯨꯀꯥꯟꯁꯨ ꯁꯥꯒꯠꯄ ꯍꯧꯋꯦꯕ ꯃꯈꯣꯡ ꯀꯩꯀꯥ ꯍꯩꯕ ꯂꯣꯏꯔꯦ ꯑꯦ ꯃꯊꯛꯇꯣ ꯑꯗꯨꯝ ꯃꯥꯗꯤ ꯄꯣꯠ ꯑꯩꯈꯣꯏ ꯑꯩꯈꯣꯏ ꯗꯨꯀꯥꯟ
ꯀꯥꯏꯗꯅꯣ ꯁꯥꯔꯤꯕꯣ
ꯑꯩꯈꯣꯏ ꯌꯨꯝꯗ ꯑꯃꯥ
ꯎꯝ ꯈꯪꯉꯤ
ꯑꯩꯈꯣꯏ ꯃꯈꯥꯗ ꯗꯨꯀꯥꯟ ꯑꯍꯨꯝ ꯂꯩꯗꯅ ꯃꯊꯛꯇꯣ ꯑꯗꯨꯗ ꯀꯦꯐꯦ ꯍꯥꯡꯒꯦꯅ ꯑꯩꯗꯣ ꯇꯧꯕꯅꯦꯕ
ꯎꯝ ꯑ ꯀꯩꯅꯣ ꯑꯃꯨꯛ ꯂꯣꯏꯁꯟ ꯑꯗꯨꯅ ꯑꯗꯨꯝ ꯌꯦꯡꯗꯔꯦ ꯐꯨꯠꯀꯤ ꯑꯃꯨꯛ ꯇꯝꯃꯨꯗꯅ
ꯇꯝꯃꯣꯏꯍꯦ ꯑꯩꯅ ꯐꯝꯗꯨꯖꯨ ꯅꯠꯇꯦ ꯆꯦꯞ ꯑꯃ ꯊꯝ ꯆꯦꯐ ꯑꯃꯒ ꯁꯥꯔꯚꯤꯁ ꯇꯧꯅꯕ ꯑꯃꯒ ꯍꯥꯎꯁ ꯀꯤꯞꯄꯤꯡ ꯑꯃꯒ ꯃꯣꯏ ꯑꯍꯨꯝ ꯊꯝꯈꯔ ꯂꯣꯏꯔꯦ
ꯌꯥꯏ ꯑꯗꯨꯁꯨ
ꯇꯧꯗꯣꯁꯦ ꯀꯅꯥꯝꯇ ꯑꯩꯁꯦ ꯁꯤꯗ ꯀꯦꯐꯦ ꯍꯥꯡꯉꯤ ꯃꯌꯥꯝꯁꯤꯕꯨ ꯀꯅꯥꯅ ꯀꯩꯅꯣ ꯂꯣꯏꯔꯝꯗꯣꯏꯅꯣ ꯑꯌꯥꯝꯕꯅ ꯍꯣꯇꯦꯜ ꯑꯆꯧ ꯑꯆꯧꯕ ꯍꯥꯡꯉꯤꯗꯣ ꯍꯣꯇꯦꯜ ꯑꯆꯧ ꯑꯆꯧꯕ ꯍꯣꯇꯦꯜ ꯑꯆꯧ ꯑꯆꯧꯕ ꯃꯌꯥꯝꯗꯣ
ꯍꯥꯡꯉꯤ ꯃꯌꯥꯝꯗꯣ ꯑꯦꯛꯁꯄꯤꯔꯤꯌꯦꯟꯁ ꯂꯩꯔꯛꯄ ꯀꯥꯡꯒꯨ ꯍꯥꯏꯇꯥꯔꯦꯅꯦ ꯍꯣꯁꯄꯤꯇꯥꯜꯂꯤꯠ ꯇꯝꯃꯛ ꯑꯗꯨꯨꯁꯨ ꯍꯣꯇꯦꯜ ꯃꯦꯅꯦꯖꯃꯦꯟ ꯇꯧ ꯑꯗꯨꯖꯨ ꯑꯥ ꯃꯐ ꯃꯄꯥꯂꯝꯗ ꯊꯕꯛ ꯇꯧꯔꯛꯄ ꯀꯥꯡꯕꯨ ꯉꯥꯇꯅꯦꯕ ꯆꯍꯤ ꯑꯍꯨꯝ ꯃꯔꯤ ꯊꯕꯛ ꯇꯧꯔꯨꯔꯒ ꯁꯨꯃꯥꯁ ꯁꯤꯗ ꯂꯥꯛꯑꯒ ꯍꯥꯡꯕꯒꯨꯝ
ꯄꯁꯥꯗꯨ ꯇꯣꯡꯉꯤꯗꯅ ꯑꯗꯨꯏꯋꯥꯅꯤ
ꯍꯣꯏ ꯍꯦꯟꯅ ꯇꯣꯡꯕ ꯍꯥꯏꯁꯦ ꯐꯦꯟ ꯁꯤꯌꯔꯗ ꯊꯕꯛ ꯇꯧ ꯇꯧꯅ ꯀꯦꯐꯦꯁꯨ ꯍꯥꯡꯕꯩ ꯋꯥꯅꯤꯗ ꯑꯩꯅ ꯍꯥꯏꯅ
ꯎꯝ ꯌꯥꯏ ꯌꯦꯡꯉꯣ ꯑꯗꯣ ꯑꯩ ꯊꯝꯃꯒꯦ ꯎꯝ ꯃꯤꯟ ꯂꯣꯏꯔꯦ ꯃꯤꯅꯠ ꯇꯔꯥ ꯐꯥꯔꯦ ꯌꯥꯔꯦ
ꯋꯥꯔꯤ ꯌꯥꯝ ꯅꯨꯡꯉꯥꯏ ꯃꯤꯅꯤꯠ ꯇꯔꯥꯗꯅꯤ ꯇꯔꯥꯗꯩ ꯍꯦꯟ ꯌꯥꯗꯕ꯭ꯔꯥ ꯍꯖꯦ
ꯌꯥꯏ ꯑꯩ ꯑꯇꯣꯞꯄ ꯑꯃꯨꯛ ꯀꯣꯜ ꯇꯧꯒꯦ ꯃꯤ ꯊꯥꯔꯇꯤꯗꯤ ꯍꯥꯏꯌꯦꯕ ꯑꯗ ꯃꯤ ꯃꯉꯥꯗꯤ ꯑꯦꯠꯂꯤꯁ ꯂꯣꯏꯁꯤꯜꯂꯣ ꯍꯥꯏꯕ
ꯑ ꯁ ꯁꯌꯥꯗꯤ ꯇꯧꯕ꯭ꯔꯣ
ꯇꯧꯗ꯭ꯔꯤꯃ ꯍꯥꯏꯒꯗꯧꯅꯤ ꯑꯥ ꯀꯩꯅꯣꯒꯤ ꯍꯥꯟꯅ ꯇꯧꯒꯤꯒꯦ ꯁꯥꯕꯜ ꯇꯣꯡꯕꯒꯤ ꯏꯃꯥꯟꯅꯕꯤ ꯑꯃ ꯃꯤ ꯑꯍꯨꯝ ꯃꯔꯤꯗꯤ ꯁꯨꯔ ꯃꯥꯜꯂꯦ ꯑ ꯊꯝꯃꯦ ꯊꯝꯃꯦ ꯑ ꯑ
ꯀꯥꯏꯗ ꯐꯣꯟ ꯊꯝꯒꯦꯁꯤꯕꯣ